ꯇꯥꯕ꯭ꯔꯣ꯫
ꯇꯥꯔꯦ ꯇꯥꯔꯦ ꯀꯩꯗꯧꯔꯤꯕ꯭ꯔꯣ꯫
ꯀꯔꯤꯁꯨ ꯇꯧꯗꯦ ꯐꯤ ꯐꯤ ꯐꯧ ꯐꯧꯗꯣꯛꯄꯅꯦ ꯃꯊꯛꯇ꯫
ꯑꯣ꯫
ꯅꯪꯒꯤꯗꯤ ꯂꯥꯛꯏꯅꯦ ꯑꯩ ꯉꯁꯥꯏ ꯅꯪ ꯋꯥꯔꯤ ꯁꯥꯟꯅꯒꯦ ꯇꯧꯔꯒ꯫ ꯌꯥꯗꯦꯕ꯫
ꯅꯦꯋꯥꯛ ꯌꯥꯗꯕꯒꯤ ꯑꯣꯏꯔꯝꯅꯤ꯫
ꯑꯣꯏꯔꯝꯕꯁꯨ ꯌꯥꯏ꯫
ꯀꯅꯥ ꯀꯅꯥ ꯂꯩꯔꯤꯕ꯭ꯔꯣ꯫ ꯁꯨꯗ꯭ꯔꯤꯗ ꯍꯧꯖꯤꯛꯇꯤ꯫
ꯑꯩꯈꯣꯏ ꯃꯤ ꯃꯌꯥꯝ ꯂꯩꯌꯦ ꯃꯈꯥꯗ ꯇꯤꯚꯤ ꯌꯦꯡꯉꯦ ꯑꯉꯥꯡꯁꯤꯡ ꯑꯩꯅ ꯃꯊꯛꯇ ꯐꯤ ꯐꯧꯗꯣꯛꯏ꯫
ꯑꯉꯥꯡꯁꯤꯡ ꯁꯨꯇꯤ ꯂꯩꯕ꯭ꯔꯣ꯫
ꯁꯨꯇꯤꯗꯤ ꯂꯣꯏꯈ꯭ꯔꯦ ꯅꯍꯥꯟꯅ꯫
ꯁꯨꯇꯤ ꯂꯣꯏꯈ꯭ꯔꯦ ꯁꯨꯇꯤ ꯂꯣꯏꯕꯒꯤ꯫ ꯍꯧꯒꯠꯄꯁꯨ ꯇꯟꯕ꯫
ꯄꯨꯡ ꯀꯌꯥꯗ ꯁ꯭ꯀꯨꯜ ꯆꯠꯄ꯭ꯔꯥ꯫
ꯄꯨꯡ ꯄꯨꯡ ꯀꯌꯥ ꯄꯨꯡ ꯅꯤꯄꯥꯟ ꯄꯨꯡ ꯅꯤꯄꯥꯟꯗ ꯆꯠꯂꯦ ꯁ꯭ꯀꯨꯜ꯫ ꯀꯔꯤ ꯐꯤ ꯁꯥꯕ꯭ꯔꯣ ꯅꯪ꯫
ꯅꯍꯥꯟ ꯁꯥꯕꯗꯨꯅꯦ ꯃꯔꯨꯞꯀꯤ꯫
ꯑꯣ ꯀꯤ ꯍꯣꯏ ꯖꯒꯣꯏ ꯁꯥꯕꯒꯤꯗꯨꯔꯣ꯫
ꯑꯥ꯫ ꯁꯥꯕ ꯉꯝꯗ꯭ꯔꯦꯅꯦ ꯇꯟꯕꯒꯤ꯫
ꯇꯞꯅ ꯇꯞꯅ ꯇꯞꯅ ꯁꯥꯑꯣꯅꯦ꯫ ꯅꯨꯡꯁꯥ ꯌꯥꯝ ꯁꯥꯕ ꯀꯥꯟꯁꯤꯗ꯫
ꯑ꯫
ꯑꯁ ꯑꯩꯁꯨ ꯉꯁꯤ ꯊꯕꯛ ꯌꯥꯝ ꯆꯤꯜꯂꯦ꯫ ꯐꯤ ꯐꯤ ꯁꯨꯅꯤꯡꯉꯥꯏ ꯌꯥꯝ ꯂꯩꯕꯀꯣ꯫
ꯎꯝ
ꯑꯉꯥꯡꯁꯤꯡꯒꯤ ꯌꯨꯅꯤꯐꯣꯔꯝ ꯁꯨꯅꯤꯡꯉꯥꯏ ꯂꯩꯌꯦꯕ
ꯎꯝ
ꯃꯣꯠꯃꯟꯗꯅ ꯃꯣꯏꯒꯤꯁꯦ ꯑꯁ ꯇꯟꯈ꯭ꯔꯦ
ꯑꯉꯥꯡ ꯑꯅꯤ ꯑꯍꯨꯝ ꯁꯤꯅ ꯐꯤꯗꯤ ꯅꯨꯡꯇꯤꯒꯤ ꯁꯨꯅꯤꯡꯉꯥꯏ ꯂꯩꯕꯅꯤꯅꯦ
ꯍꯣꯏ ꯂꯩꯌꯦ ꯑꯉꯥꯡꯁꯤꯡꯒꯤ ꯈꯛꯇ ꯅꯠꯇꯅ ꯑꯩꯈꯣꯏ ꯑꯍꯟꯒꯤ ꯑꯍꯟꯒꯤꯁꯨ ꯌꯥꯝ ꯂꯩꯕꯀꯣ ꯑꯃꯣꯠꯄꯁꯤꯡꯗ ꯁꯤꯠ ꯑꯣ ꯀꯔꯤ ꯑꯣ ꯁꯨꯅꯤꯡꯉꯥꯏ ꯌꯥꯝ ꯂꯩꯌꯦꯕ
ꯑꯥ
ꯅꯨꯡꯁꯥꯗꯤ ꯐꯖꯅ ꯁꯥꯏꯌꯦ ꯁꯤꯗ
ꯅꯨꯡꯁꯥ ꯁꯥꯔꯗꯤ ꯐꯤ ꯌꯥꯝ ꯁꯨꯔꯒ ꯎꯝ ꯎꯝ ꯈꯪꯗ꯭ꯔꯦꯗ
ꯎꯝ ꯅꯨꯡꯉꯥꯏꯕꯅꯦ ꯅꯨꯡꯉꯥꯏꯕꯅꯦ ꯐꯤ ꯐꯤ ꯁꯨꯕ ꯅꯨꯡꯉꯥꯏꯕꯅꯦ ꯅꯨꯡꯁꯥ ꯅꯨꯡꯁꯥ ꯁꯥꯕ ꯃꯇꯝꯗꯗꯤ ꯊꯨꯅꯁꯨ ꯀꯪꯕꯀꯣ ꯑꯩꯅꯦ
ꯆꯥꯗꯤ ꯆꯥꯕ꯭ꯔꯣ
ꯆꯥꯈ꯭ꯔꯦ
ꯀꯩ ꯁꯥꯡ
ꯈꯣꯟꯗ꯭ꯔꯨꯝ ꯈꯣꯟꯗ꯭ꯔꯨꯝ ꯆꯝꯐꯨꯠꯅꯦ ꯑꯗꯨꯒ ꯀꯥꯔꯣꯠ ꯑꯈꯥꯕꯗꯣ ꯑꯗꯣ ꯀꯥꯡꯉꯥꯎꯅꯦ ꯆꯥꯔꯦ
ꯌꯥꯝ ꯍꯥꯎꯕꯅꯤꯅꯦ ꯑꯗꯨꯗꯤ
ꯑꯧ ꯍꯥꯎꯋꯦ ꯌꯥꯝ ꯌꯥꯝ ꯆꯥꯕꯤꯈꯦ ꯁ꯭ꯀꯨꯜ ꯅꯛꯄꯅꯤꯅꯀꯣ ꯁ꯭ꯀꯨꯜ ꯅꯛꯄꯅꯤꯅ ꯑꯉꯥꯡꯁꯤꯡ ꯂꯥꯡꯕꯗꯣ ꯇꯥꯕ꯭ꯔꯣ
ꯎꯝ ꯇꯥꯏ
ꯑꯣ ꯂꯥꯡꯃꯟꯗꯅ ꯃꯣꯏꯁꯤ ꯑꯩꯅ ꯊꯣꯡꯉꯦ
ꯑꯩꯅ ꯊꯣꯡꯕꯅꯦ ꯀꯔꯤ ꯏꯟꯖꯥꯡ ꯊꯣꯡꯁꯤꯔꯥ ꯍꯥꯏꯅ ꯈꯜꯂꯒ ꯑꯁ ꯀꯅꯥꯗ꯭ꯔꯦꯗ ꯑꯣ ꯈꯣꯟꯗꯔꯣ ꯑꯀꯛꯄꯗꯣ ꯇꯪꯈꯥꯏ ꯂꯩꯍꯧꯕꯗꯣ
ꯎꯝ
ꯑꯗꯨ ꯑꯗꯨ ꯑꯣꯏꯅ ꯊꯣꯡꯉꯦ ꯀꯨꯏꯅ ꯊꯝꯕꯁꯨ ꯅꯨꯡꯉꯥꯏꯇꯕꯅꯤꯅꯀꯣ ꯑꯗꯨ ꯑꯣꯏꯅ ꯊꯝꯃꯦ ꯑꯗꯨ ꯑꯗꯨ ꯑꯣꯏꯅ ꯊꯣꯡꯉꯦ
ꯑꯦ ꯍꯧꯖꯤꯛꯀꯟ ꯏꯟꯁꯥꯡ ꯊꯣꯡꯅꯤꯡꯉꯥꯏꯁꯨ ꯂꯩꯇꯦꯗ
ꯍꯣꯏ ꯁꯧꯒ꯭ꯔꯤꯒ ꯀꯔꯤ ꯀꯔꯤ ꯅꯣꯏꯗꯗꯤ ꯎꯁꯣꯏ ꯇꯝꯅꯤꯅ ꯎꯁꯣꯏ ꯌꯥꯝꯅ ꯂꯩꯔꯝꯒꯅꯤꯅꯦ
ꯑꯃ ꯐꯥꯎ ꯆꯥꯕ ꯐꯪꯗ꯭ꯔꯤꯗ ꯑꯩꯈꯣꯏꯗꯤ ꯆꯠꯄ ꯍꯩꯇꯕꯅꯤꯅ
ꯑꯣ ꯆꯠ ꯆꯠꯄ ꯍꯩꯗ꯭ꯔꯁꯨ ꯌꯣꯜꯂꯛꯄꯗꯣ
ꯑꯥ
ꯊꯤꯔꯛꯄꯁꯤꯡꯅ ꯌꯣꯜ ꯌꯦꯜꯂꯛꯄꯁꯤꯡꯒꯤꯗꯣ ꯂꯩꯔꯒ ꯆꯥꯎ ꯑꯩꯈꯣꯏꯗꯤ ꯁꯤꯗ ꯌꯥꯝ ꯇꯥꯡꯃꯟꯗꯅꯀꯣ
ꯎꯝ
ꯆꯥꯝꯃꯒꯤ ꯆꯥꯝꯃꯒꯤ ꯇꯔꯥ ꯇꯧꯋꯦ
ꯑꯃꯗꯨ
ꯅꯍꯥꯟ ꯑꯩ ꯕꯖꯥꯔ ꯆꯕꯗꯣ ꯍꯪꯕꯗ ꯌꯥꯝ ꯇꯥꯡꯉꯤꯗ
ꯇꯥꯡꯉꯦ ꯑꯁꯤ ꯑꯁꯤꯗꯅ ꯍꯦꯟꯅ ꯇꯥꯡꯉꯦ ꯍꯣꯏ ꯑꯩꯈꯣꯏꯔꯣꯝꯗꯗꯤ ꯈꯔ ꯎꯝ ꯇꯥꯡꯉꯦ ꯍꯥꯏꯔꯁꯨ ꯌꯥꯝꯃꯤꯗꯅ ꯂꯨꯄꯥ ꯌꯥꯡꯈꯩꯒꯤ ꯎꯝ ꯇꯔꯦꯠ ꯅꯤꯄꯥꯟ ꯃꯄꯥꯟ ꯇꯔꯥꯒꯨꯝꯕ ꯇꯧꯏꯗꯅ ꯁꯤꯠ ꯁꯤ ꯗꯤ ꯆꯥꯝꯃꯒꯤ ꯆꯥꯝꯃꯒꯤ ꯇꯔꯥꯅꯦ ꯇꯔꯥ ꯇꯧꯋꯦ ꯆꯥꯝꯃꯒꯤ ꯇꯥꯡꯉꯦꯗ ꯑꯩꯈꯣꯏ ꯃꯤ ꯃꯤ ꯌꯥꯝꯕꯒꯤꯗꯤ ꯆꯥꯝꯃꯒꯤꯗꯣ ꯆꯔꯥ ꯐꯥꯗꯦꯕ
ꯐꯗꯦ ꯎꯝ
ꯑꯗꯨꯅꯦ
ꯅꯣꯏ ꯂꯩꯕ ꯅꯨꯡꯉꯥꯏꯕ꯭ꯔꯣ
ꯇꯩꯁꯤꯡꯕꯤ
ꯑꯇꯩꯁꯤꯡ ꯈꯔ ꯐꯤ ꯁꯥꯔꯦ ꯈꯔ ꯂꯧ ꯆꯠꯈ꯭ꯔꯦ ꯈꯔꯛꯅ ꯀꯗꯥꯏ ꯀꯗꯥꯏꯗ ꯆꯠꯈꯔꯕ ꯈꯪꯗꯦꯗ
ꯎꯝ ꯊꯔꯣꯏ ꯈꯨꯟꯕꯗꯣ ꯆꯠꯅꯕ꯭ꯔꯣ
ꯆꯠꯇ꯭ꯔꯤꯌꯦ ꯑ‌ ꯊ꯭ꯔꯣꯏ ꯈꯨꯟꯕ ꯌꯥꯗ꯭ꯔꯤ ꯍꯥꯏꯌꯦ
ꯑꯣ ꯍꯧꯖꯤꯛꯇꯤ ꯐꯧꯁꯨ ꯀꯔꯤꯅꯣꯠ ꯍꯧꯕꯅꯤꯅꯀꯣ
ꯎꯝ ꯊꯔꯣꯏꯗꯤ ꯌꯥꯝ ꯌꯥꯝ ꯂꯩꯌꯦ ꯍꯥꯏ
ꯑꯣ ꯍꯟꯗꯛ ꯌꯥꯝꯃꯦ ꯍꯥꯏꯕ꯭ꯔꯣ ꯑꯁ
ꯎꯝ
ꯇꯥꯅꯤꯡꯈ꯭ꯔꯦꯗ ꯑꯗꯨꯗꯣ ꯁꯤꯗꯠ ꯑꯁꯤꯗꯠꯁꯨ ꯂꯩꯕꯗꯤ ꯂꯩ ꯂꯩꯌꯦꯕ ꯆꯥꯗꯤ ꯆꯥꯌꯦꯕ ꯑꯗꯨ ꯑꯣꯏꯔꯁꯨ ꯑꯩꯈꯣꯏꯅ ꯈꯨꯟ ꯈꯨꯜꯂꯒ ꯆꯥꯕꯗꯨꯅ ꯃꯍꯥꯎ ꯇꯣꯉꯥꯜꯂꯤ ꯑ ꯑꯗꯨꯍꯦ ꯑꯗꯨꯅ ꯍꯦꯟꯅ ꯍꯥꯎꯋꯦ ꯍꯥꯏꯕ ꯍꯣꯏ ꯎꯝ ꯏꯅꯥꯎꯅꯨꯄꯤ ꯈꯣꯏꯗꯤ ꯏꯅꯥꯎꯅꯨꯄꯤ ꯈꯣꯏꯗꯤ ꯂꯩꯕ꯭ꯔꯣ ꯅꯅꯥꯎꯅꯨꯨꯄꯤ ꯈꯣꯏꯗꯤ ꯂꯩꯕ꯭ꯔꯣ
ꯂꯩꯇꯦ
ꯑꯣ ꯁ꯭ꯀꯨꯜ ꯆꯠꯈ꯭ꯔꯕ꯭ꯔꯥ
ꯑꯨꯡ ꯁ꯭ꯀꯨꯜ ꯀꯥꯕ ꯍꯧ
ꯑꯦ ꯑꯦ ꯁꯨꯇꯤ ꯁꯨꯇꯤꯅꯤꯀꯣ ꯀꯥꯂꯦꯟ ꯁꯨꯇꯤ ꯊꯥꯔꯦꯀꯣ ꯑꯩꯁ ꯈꯣꯏꯒꯤ ꯑꯩꯈꯣꯏ ꯑꯉꯥꯡꯁꯤꯡꯁꯦ ꯀꯥꯂꯦꯟ ꯁꯨꯇꯤꯗꯣ ꯅꯨꯃꯤꯠ ꯇꯔꯥ ꯇꯔꯥ ꯈꯛꯇ ꯄꯤꯌꯦꯕ ꯑꯗꯨꯒꯤ
ꯃꯣꯏꯗꯤ ꯊꯥ ꯑꯃ ꯄꯤꯕꯅꯤꯅ
ꯃꯣꯏꯗꯤ ꯊꯥ ꯑꯃ ꯄꯤꯕꯅꯤꯅ ꯅꯨꯡꯉꯥꯏꯔꯝꯒꯅꯦꯕ ꯑꯁꯤꯗꯗꯤ ꯑꯁ ꯅꯨꯃꯤꯠ ꯇꯔꯥꯈꯛ ꯄꯤꯔꯒꯀꯣ ꯑꯁ ꯑꯗꯨ ꯑꯗꯨ ꯍꯣꯝꯋꯥꯛ ꯀꯔꯤꯒꯨꯝꯕ ꯑꯁ ꯃꯟꯗꯅꯀꯣ ꯎꯝ ꯁꯨꯇꯤ ꯂꯣꯏꯊꯣꯛꯄꯅ ꯍꯥꯟꯈ꯭ꯔꯦꯕ ꯃꯣꯏ ꯄꯔꯥ ꯐꯥꯗ꯭ꯔꯤꯉꯩꯀꯣ
ꯁꯨꯇꯤꯗꯁꯨ ꯑꯥ ꯇꯨꯏꯁꯟ ꯆꯠ
ꯑꯣ ꯆꯠꯂꯦ ꯆꯇ꯭ꯔꯥꯗꯤ ꯅꯨꯃꯤꯠ ꯇꯔꯥ ꯈꯛꯇꯪ ꯄꯤꯕꯕꯨ ꯑꯥꯏꯗꯗꯤ ꯐꯔꯛ ꯇꯥꯔꯅꯤ ꯊꯥ ꯆꯨꯞꯅ ꯂꯧꯗ꯭ꯔꯗꯤ ꯇꯨꯢꯁꯟꯗꯣ
ꯇꯥꯔꯅꯦꯕ ꯑꯗꯨꯅ ꯂꯧꯔꯦ ꯁꯨꯇꯤ ꯃꯅꯨꯡꯗ ꯃꯣꯏꯒꯤ ꯑꯦꯁꯥꯏꯟꯃꯦꯟꯁꯤꯡꯗꯣ ꯑꯗꯨ ꯐꯥꯅꯤꯡꯉꯥꯏ ꯇꯧꯕꯅꯦꯕ ꯐꯥꯗ꯭ꯔꯤ
ꯑꯗꯨꯗꯤ ꯁꯥꯟꯅꯕꯒꯤ ꯃꯇꯝ ꯂꯩꯔꯣꯏꯅꯦ
ꯁꯥꯟꯅꯥꯕꯒꯤ ꯃꯇꯝ ꯍꯥꯏꯕꯕꯨ ꯎꯝ ꯀꯔꯤ ꯍꯥꯏꯁꯤꯔ ꯅꯨꯡꯊꯤꯟꯜꯗ ꯁꯥꯟꯅꯕ ꯁꯥꯟꯅꯕ ꯆꯠꯂꯦ ꯅꯨꯡꯁꯥ ꯁꯥꯝꯃꯟꯗꯅꯀꯣ ꯑꯗꯨꯝ ꯀꯔꯤ ꯁꯤꯅꯦꯃꯥ ꯌꯦꯡꯂꯒ ꯀꯔꯤ ꯀꯔꯤ ꯇꯧꯔꯒ ꯌꯨꯝꯗ ꯃꯇꯝ ꯂꯦꯜꯂꯤꯕꯅꯤ ꯉꯔꯥꯡꯗꯣ
ꯂꯩꯗ
ꯉꯔꯥꯡꯗꯣ ꯑꯉꯥꯡ ꯑꯅꯤꯗꯣ
ꯑꯥ
ꯑꯁ ꯅꫭꯛꯅꯤꯡꯕꯅꯦꯍꯦ ꯄꯨꯡ ꯅꯤꯄꯥꯟ ꯎꯝ ꯎꯝ ꯄꯨꯡ ꯅꯤꯄꯜ ꯑꯗꯨꯋꯥꯏꯗꯀꯣ ꯅꯨꯃꯤꯠ ꯗꯥꯡꯗ ꯃꯈꯥꯗ ꯀꯨꯝꯂꯒ ꯁꯥꯟꯅꯕ ꯆꯠꯈꯤꯕ ꯋꯥꯅꯤꯗ ꯑꯩꯅ ꯐꯨꯕꯁꯤꯗꯤ ꯍꯜꯂꯛꯄꯗ ꯑꯩꯅ ꯐꯨ ꯃꯅꯥꯎꯅꯨꯄꯤꯁꯨ ꯎꯝ ꯃꯇꯨꯡ ꯏꯟꯗꯨꯅꯀꯣ ꯃꯈꯥꯗ ꯂꯩꯔꯝꯃꯦꯕ ꯀꯞꯂꯒ ꯑꯩꯗꯤ ꯏꯁꯩ ꯁꯛꯄꯔꯥ ꯍꯥꯏꯔꯒ ꯀꯞꯔꯒ ꯂꯩꯔꯝꯕ ꯋꯥꯅꯤꯗꯥ
ꯍꯣꯏ ꯃꯣꯏ ꯑꯍꯨꯝꯕꯨ ꯐꯕꯅꯦ ꯑꯩꯅ ꯐꯨꯔꯁꯨ ꯀꯥꯟꯅꯥꯗ꯭ꯔꯦ ꯆꯪꯗ꯭ꯔꯦ ꯐꯨꯝꯃꯟꯗꯅ ꯐꯨꯝꯃꯟꯕꯒꯤꯔ ꯈꯪꯗꯦ ꯆꯪꯗ꯭ꯔꯦ ꯍꯥꯏꯕ
ꯐꯨꯃꯥꯟꯕꯒꯤꯅꯤ
ꯎꯝ ꯐꯨ ꯐꯨꯗ꯭ꯔꯁꯨ ꯌꯥꯗꯕ ꯃꯣꯏꯁꯦ ꯄꯨꯗ꯭ꯔꯗꯤ ꯌꯥꯗꯦꯕ ꯐꯨꯗ꯭ꯔꯁꯨ ꯌꯥꯗꯕ ꯄꯨꯔꯁꯨ ꯆꯪꯗꯕ ꯀꯔꯤ ꯍꯥꯏꯁꯤꯔꯥ ꯈꯪꯗ꯭ꯔꯦ
ꯑꯗꯨꯅꯤꯅ ꯑꯉꯥꯡ ꯍꯥꯏꯕꯁꯦ
ꯑꯣ ꯑꯩ ꯈꯪꯗ꯭ꯔꯦ ꯅꯨꯡꯁꯥꯁꯨ ꯁꯥꯃꯟꯗꯅ ꯂꯧ ꯂꯤꯡꯕ ꯍꯧꯔꯕ꯭ꯔꯣ
ꯈꯔ ꯍꯥꯎꯔꯦ ꯈꯔꯅ ꯏꯁꯤꯡ ꯂꯩꯕꯒꯤ
ꯎꯝ
ꯂꯩꯥ
ꯍꯣꯏꯅꯦ ꯅꯣꯡꯁꯨ ꯀꯌꯥ ꯆꯨꯗꯕꯅꯤꯅꯀꯣ
ꯑꯥ
ꯁꯣꯝꯗꯅ ꯎꯝ ꯈꯔ ꯆꯨꯋꯦ ꯁꯤꯗꯗꯤ ꯆꯨꯗꯦ ꯈꯪꯗꯦ ꯆꯨꯔꯛꯄ ꯀꯥꯟꯗ ꯏꯁꯤꯡꯅ ꯀꯔꯤ ꯏꯁꯤꯡ ꯊꯨꯝꯕꯗꯣ ꯑꯃꯨꯛ ꯑꯣꯏꯔꯛꯀꯗ꯭ꯔ ꯈꯪꯗꯦ
ꯑꯩꯈꯣꯏꯗꯤ ꯍꯧꯖꯤꯛꯀꯥꯟ ꯂꯧ ꯂꯤꯡ ꯂꯧ ꯂꯤꯡ ꯒꯔꯣꯏ ꯄꯝꯐꯦꯟ ꯑꯣꯏꯅ ꯂꯧꯈ꯭ꯔꯦ
ꯑꯣ
ꯑꯗꯨꯅ ꯑꯗꯨꯅ ꯀꯣꯝꯅꯤꯗ ꯄꯩꯁꯥꯁꯨ ꯀꯣꯝꯕ ꯊꯕꯛꯁꯨ ꯀꯣꯝꯃꯦ ꯑꯗꯨꯅ ꯍꯦꯟꯅ ꯅꯨꯡꯉꯥꯏꯔꯦꯗ
ꯑꯩꯈꯣꯏ ꯌꯨꯝꯗ ꯃꯆꯥ ꯂꯩꯕꯗꯣ ꯑꯗꯨꯗꯤ ꯂꯤꯡꯒꯅꯤ
ꯑꯗꯨꯗꯤ ꯑꯗꯨꯕꯨꯗꯤ ꯂꯤꯡꯉꯁꯨ ꯀꯥꯏꯗꯦꯗ ꯅꯣꯏ ꯎ ꯅꯣꯏ ꯏꯃꯨꯡ ꯃꯅꯨꯡ ꯃꯤꯁꯤꯡ ꯂꯤꯡꯉꯗꯤ ꯑꯗꯨꯝ ꯂꯣꯏꯒꯅꯤꯕ ꯑꯇꯩ ꯃꯤ ꯀꯩꯅꯣ ꯇꯧꯗ꯭ꯔꯁꯨ ꯈꯨꯂꯪ ꯀꯩꯅꯣ ꯇꯧꯗ꯭ꯔꯁꯨ ꯀꯣ
ꯎꯝ
ꯈꯪꯗꯦꯗ ꯂꯧ ꯂꯤꯡꯕ ꯃꯇꯝꯁꯦ ꯌꯥꯝ ꯅꯨꯡꯁꯤꯗ ꯌꯨꯝꯗꯁꯨ ꯆꯠꯅꯤꯡꯕ ꯆꯠꯄꯁꯨ ꯐꯪꯗꯕ ꯑꯣ ꯑꯉꯥꯡ ꯑꯍꯨꯝꯁꯦ ꯑꯣ ꯑꯩ ꯁꯨꯇꯤ ꯂꯩꯔꯁꯨ ꯆꯠꯊꯣꯛꯄ ꯁꯪꯗꯦ ꯈꯪꯗꯦ ꯀꯨꯝꯍꯩ ꯃꯇꯝꯗ ꯑꯣꯏꯅ ꯂꯥꯛꯁꯤꯔꯥ ꯈꯪꯗꯦ
ꯑꯦꯁ ꯑꯗꯨꯗꯤ ꯏꯁ ꯑꯥ ꯗꯅꯤꯅꯦ
ꯑꯗꯅꯦ ꯑꯗꯨ ꯑꯗꯨ ꯑꯗꯨꯗꯁꯨ ꯎꯝ ꯁꯨꯇꯤꯗꯣ ꯅꯨꯃꯤꯠ ꯈꯤꯇꯪꯅꯦ ꯍꯥꯏꯕꯅꯦ
ꯑꯣ ꯑꯣ
ꯑꯗꯨꯁꯨ ꯀꯨꯏꯅ ꯆꯠꯀꯗꯧꯕ ꯃꯥꯥꯜꯂꯦ ꯑꯗꯣ ꯃꯣꯏ ꯁꯨꯇꯤꯗꯣ ꯍꯦꯛ ꯂꯣꯏꯔꯒꯀꯣ ꯈ꯭ꯔꯤꯁꯃꯥꯁꯇꯣ ꯍꯦꯛ ꯂꯣꯏꯔꯒ ꯀꯩꯅꯣ ꯇꯧꯒꯅꯤ ꯍꯥꯏꯕꯅꯦꯕ ꯑꯦꯛꯖꯥꯝ ꯐꯥꯏꯅꯦꯜ ꯐꯥꯏꯅꯦꯜ ꯑꯦꯛꯖꯥꯝꯗꯣ ꯌꯥꯝ ꯅꯛꯑꯦ ꯍꯥꯏꯕꯀꯣ ꯑꯗꯨꯗ ꯀꯨꯏꯅ ꯂꯩꯔꯅꯤ ꯃꯣꯏꯁꯤ ꯄꯨꯛꯅꯤꯡ ꯆꯪꯉꯣꯏꯕ ꯂꯥꯏꯔꯤꯛꯇ ꯑꯗꯨꯒꯤ ꯏꯃꯥꯟꯅꯕꯤꯁꯤ ꯂꯩꯕꯗꯣ
ꯑꯥ
ꯑꯗꯨꯅ ꯌꯨꯝꯗ ꯆꯠꯀꯦꯔꯥ ꯍꯥꯏꯌꯦ
ꯆꯠꯂꯔꯣꯏꯁꯦ ꯍꯟꯗꯛꯇꯤ ꯑꯁꯤꯗ ꯑꯣꯏꯅ ꯇꯧꯔꯁꯦ ꯍꯥꯏꯌꯦ ꯃꯣꯏꯒꯤ ꯐꯥꯏꯅꯦꯜ ꯐꯥꯏꯅꯦꯜ ꯑꯦꯛꯖꯥꯝꯁꯨ ꯃꯇꯝ ꯅꯛ ꯄꯥꯅꯤꯅꯥꯀꯣ ꯅꯣꯏ ꯆꯠꯄꯗꯣ ꯅꯨꯡꯉꯥꯏꯔꯣꯏꯌꯦ ꯍꯥꯏꯌꯦ ꯃꯣꯏꯗꯤ ꯆꯠꯇ꯭ꯔꯦ ꯍꯥꯏꯀꯣ
ꯑꯣ ꯆꯠꯇ꯭ꯔꯗꯤ ꯅꯨꯡꯉꯥꯏꯔꯣꯏꯅꯦ ꯑꯗꯨꯗꯤ
ꯍꯣꯏ ꯑꯩꯗꯤ ꯆꯠꯅꯤꯡꯕꯅꯦ ꯍꯟꯗꯛꯁꯨ ꯆꯠꯅꯤꯡꯕꯅꯦ ꯀꯥꯂꯦꯟ ꯁꯨꯇꯤ ꯊꯥꯕꯗꯀꯣ ꯆꯠꯁꯦ ꯗꯥ ꯍꯥꯏꯅꯗꯤ ꯇꯧꯕꯅꯦ ꯑꯗꯣ ꯈꯔ ꯂꯝꯕꯤꯗꯣ ꯅꯨꯡꯉꯥꯏꯇꯕꯒꯤꯀꯣ
ꯎꯝ ꯁꯤꯇꯤ ꯑꯃꯨꯛ ꯂꯩꯔꯦ ꯗꯤ ꯂꯥꯛꯑꯣ ꯅꯣꯏ ꯂꯩꯗꯕꯒꯤ ꯏꯆꯤꯛ ꯆꯤꯛꯏꯅꯦ
ꯑꯣꯏꯔꯝꯒꯅꯤ ꯑꯩꯈꯣꯏꯁꯨ ꯑꯁ ꯏꯆꯤꯛ ꯆꯤꯛꯑꯦ ꯅꯣꯏ ꯎꯗꯕꯁꯦ ꯌꯥꯝꯅ ꯎꯅꯤꯡꯉꯦ
ꯀꯅꯥ ꯀꯅꯥ ꯂꯩꯒꯦ ꯅꯅꯥꯛꯇ
ꯀꯅꯥꯝꯁꯨ ꯂꯩꯇꯦ ꯏꯅꯥꯎꯅꯨꯄꯤ ꯂꯥꯛꯑꯦ ꯇꯨꯝꯔꯒ ꯂꯩ
ꯎ ꯑꯦ ꯏꯃꯥ ꯏꯃꯥꯈꯣꯏ ꯂꯩꯔꯗꯤ ꯇꯥꯔꯗꯤ ꯅꯣꯛꯅꯤꯡꯔꯝꯒꯅꯤ ꯍꯥꯏꯕ